ꯍꯜꯂꯣ ꯌꯥꯔꯦ ꯌꯔꯦ
ꯍꯦ ꯍꯦ ꯋꯥꯔꯤ ꯄꯩꯁꯥ ꯇꯥꯟꯅꯕꯒꯤ ꯅꯠꯇꯦ ꯅꯪꯖꯦ ꯋꯥꯔꯤꯗꯤ ꯁꯥꯟꯅꯅꯤꯡꯕ ꯅꯠꯇꯦ ꯑꯩ ꯍꯥꯏꯕ ꯑꯩ ꯈꯪꯉꯦꯕ
ꯑꯁ ꯋꯥꯔꯤ ꯅꯪꯒꯗꯤ ꯀꯩꯗꯧꯕꯒꯤ ꯋꯥꯔꯤ ꯁꯥꯟꯅꯅꯤꯡꯗꯣꯕ ꯍꯥ ꯍꯥ ꯍꯥ
ꯑꯗꯨꯗꯅꯤ ꯋꯥꯔꯤꯗꯤ ꯁꯥꯟꯅꯅꯤꯡꯗꯦ ꯍꯥꯏꯕ ꯑꯩ ꯈꯪꯉꯦ ꯑꯗꯨꯕꯨ ꯅꯣꯏꯅ ꯇꯧꯔꯛꯏ ꯃꯔꯝꯁꯦ ꯑꯩꯅ ꯈꯪꯕ ꯍꯥꯏꯇꯥꯔꯦ ꯑꯩꯅ ꯑꯃꯨꯛ ꯇꯧꯁꯜꯂꯛꯎꯔꯣ
ꯅꯪꯅ ꯇꯧꯁꯤꯗ ꯀꯩꯁꯨ ꯀꯥꯟꯅꯔꯣꯏ ꯏꯕꯥꯟꯅꯤꯃꯛ
ꯉꯁꯤꯒꯤ ꯀꯌꯥꯔꯛ ꯁꯨꯔꯒꯦ
ꯁꯤꯒ ꯁꯤꯅ ꯂꯣꯏꯔꯅꯤ ꯇꯥꯛ ꯑꯦ ꯉꯍꯥꯟ ꯁꯥꯟꯅꯒꯤꯗꯨꯗꯤ ꯑꯗꯨꯅꯦ ꯅꯣꯡꯃꯒꯤ ꯍꯥꯏꯕ ꯂꯩꯇꯤꯌꯦ ꯊꯦꯡ ꯉꯔꯥꯡ ꯀꯩꯝ ꯇꯧꯗꯦ
ꯑꯩꯗꯤ ꯔꯍꯨꯜ ꯀ ꯔꯍꯨꯜ ꯁꯅꯥꯒ꯭ꯔꯕꯔꯅ
ꯁꯥꯟꯅꯗꯦꯍꯦ ꯃꯥꯒ ꯁꯥꯟꯅꯔꯗꯤ ꯃꯥꯗꯤ ꯋꯥꯆꯣꯏ ꯌꯥꯝ ꯉꯥꯡꯉꯦ ꯃꯥꯗꯤꯅꯦ ꯀꯣꯏꯂꯥꯎ ꯂꯥꯎꯋꯦ ꯎꯔꯥꯎ ꯍꯔꯥꯎꯋꯦꯕ ꯈꯪꯕ꯭ꯔꯥ ꯃꯤꯒꯁꯨ ꯍꯥꯏꯗꯤ ꯅꯣꯔꯃꯦꯜꯂꯤ ꯋꯥꯔꯤ ꯁꯅꯕ ꯍꯩꯇꯦꯕ ꯃꯥꯗꯤ
ꯎꯝ
ꯄꯤꯌꯨ ꯍꯥꯏꯔꯒ ꯃꯤ ꯋꯥ ꯉꯥꯡꯅꯕ ꯏꯕꯥꯟꯅꯤ ꯃꯤ ꯋꯥ ꯉꯥꯡꯅꯕꯒꯨꯝꯕ ꯑꯗꯨ ꯅꯠꯇ꯭ꯔꯒꯅ ꯃꯥꯅ ꯋꯥꯔꯤ ꯁꯥꯟꯅꯔꯕꯅꯤꯅꯅꯦ ꯏꯕꯥꯟꯅꯤ ꯋꯥꯔꯤ ꯁꯥꯟꯅꯔꯝꯃꯤ ꯋꯥ ꯉꯥꯡꯅꯔꯛꯄꯁꯦ ꯃꯤ ꯃꯊꯛ ꯂꯥꯛꯄꯗ ꯇꯣꯄꯤꯛꯁꯦ ꯆꯦꯟꯖ ꯇꯧꯔꯒ ꯃꯤꯗꯨꯒꯅꯦ ꯍꯣꯏ ꯑꯥ ꯇꯧꯔꯒꯅꯦ ꯍꯟꯗꯛ ꯇꯧꯏ ꯀꯥꯎꯊꯣꯛꯑꯦꯕ ꯃꯥꯗꯣ ꯑꯗꯨꯅ ꯑꯩ ꯃꯥꯒ ꯁꯥꯥꯟꯅꯅꯤꯡꯗꯦꯕ ꯑꯁ ꯃꯥꯟꯅ ꯇꯥꯔꯗꯤ
ꯃꯦꯅꯦꯀꯥ ꯑꯩꯅ ꯍꯧꯖꯤꯛ ꯒꯨꯒꯥꯜꯗ ꯊꯤꯔꯨꯏ ꯍꯥ ꯋꯥꯠ ꯏꯁ ꯑꯔ ꯇꯤꯀꯜꯂ ꯑꯥꯔꯇꯤꯀ ꯋꯥꯟ ꯐꯣꯔꯇꯤ ꯊ꯭ꯔꯤ ꯍꯥꯏꯒꯗꯕꯁꯦ ꯑꯩꯅ ꯋꯥꯠ ꯏꯁ ꯑꯥꯔꯇꯤꯁ ꯋꯥꯟ ꯐꯣꯔꯇꯤ ꯊ꯭ꯔꯤ ꯍꯥꯏꯔꯨꯕ
ꯑꯥ
ꯃꯥ ꯍꯥꯏꯁꯦ ꯍꯨꯏꯖꯦ ꯍꯨꯏꯁ ꯃꯤꯟꯁ ꯍꯥꯏꯔꯒ ꯍꯥ ꯍꯥ ꯍꯥꯎꯇ꯭ꯔꯦ ꯁꯤꯗꯤ
ꯕꯁ ꯃꯦꯀꯤꯡ ꯂꯩꯌꯦ ꯍꯥꯏꯕꯅꯦ
ꯇꯥꯅꯤꯡꯗꯦꯗ
ꯑꯦ ꯀꯩꯅꯣ ꯍꯣꯏꯖꯤꯕꯣ ꯄꯥꯁꯅꯥꯀꯤ ꯍꯨꯏꯌꯦ ꯍꯥꯏꯕꯅꯦ ꯒ꯭ꯔꯥꯟꯁ ꯒ꯭ꯔꯥꯟꯁ
ꯀꯩ ꯍꯦꯟꯖꯥꯡ ꯆꯥꯏꯅꯣ
ꯑꯩꯗꯤ ꯀꯥꯡꯁꯣꯏ ꯆꯥꯏ ꯑꯁ ꯑꯩꯈꯣꯏ ꯑꯆꯝꯕ ꯆꯥꯏ
ꯎꯝ ꯑꯩꯈꯣꯏ ꯏꯔꯣꯝꯕ ꯆꯥꯏ ꯑꯗꯨꯁꯨ ꯑꯩꯈꯣꯏꯗꯤ ꯕꯦꯂꯦꯟꯗ꯭ꯔꯤꯅꯤ ꯕꯦꯂꯦꯟꯗ꯭ꯔꯤ
ꯋꯥꯎ ꯕꯦꯂꯦꯟꯗ꯭ꯔꯤ ꯏꯔꯣꯟꯕ ꯆꯥꯅꯤꯡꯗꯦ ꯑꯩ ꯍꯩꯅꯗꯦ
ꯥ ꯏꯁ ꯉꯥ ꯊꯥꯛꯒ ꯅꯥꯟꯅ ꯂꯣꯟꯕ ꯉꯥꯃꯨ ꯉꯥꯃꯨ ꯉꯥꯃꯨꯗꯩ ꯀꯩꯗꯤ ꯃꯌꯥꯝ ꯊꯥꯛꯑ ꯂꯣꯟꯕꯅꯦ
ꯍꯣꯏ
ꯏꯁ ꯉꯥꯃꯨ ꯂꯧꯔ ꯆꯥꯕ ꯈꯨꯍꯥꯎꯁꯤꯗꯤ
ꯅꯪ ꯑꯗꯨꯝ
ꯑꯗꯨꯗꯤ ꯅꯪ ꯅꯍꯥꯟꯒꯤ ꯇꯥꯛꯁ ꯑꯅꯤꯗꯣ ꯑꯅꯤꯈꯛ ꯁꯥꯟꯅꯈꯤꯕ ꯇꯥꯛꯁꯇꯨꯃꯒ ꯁꯤꯁꯤꯒ ꯇꯥꯛꯁ ꯑꯃꯇꯪ ꯑꯣꯏꯗꯣꯏꯕ
ꯎꯝ
ꯍꯥꯏꯗꯤ ꯐꯨꯜ ꯇꯥꯛꯁ ꯍꯥꯏꯗꯤ ꯇꯥꯛꯁ ꯑꯃ ꯀꯝꯄ꯭ꯂꯤꯠ ꯑꯣꯏꯗꯨꯏꯅꯦꯕ
ꯌꯦꯁ
ꯍꯞꯇꯥ ꯑꯃꯗꯔ ꯇꯥꯛꯁ ꯑꯃ ꯇꯥꯛꯁ ꯑꯃ ꯄꯤꯔꯤꯁꯦ ꯅꯠꯇ꯭ꯔꯒ ꯅꯣꯡꯃꯗ ꯇꯥꯛꯁ ꯑꯩꯈꯣꯏꯅ ꯇꯧꯅꯤꯡꯕ ꯇꯧꯕ ꯌꯥꯕ꯭ꯔꯣ
ꯀꯔꯤ ꯅꯣꯡꯃꯗꯅꯦ ꯅꯣꯡꯃꯗ ꯇꯥꯛꯁ ꯇꯣ ꯇꯥꯛꯁ ꯀꯩꯅꯣ ꯑꯍꯨꯝ ꯑꯍꯨꯝꯗꯤ ꯇꯧꯕ ꯌꯥꯔꯝꯗꯨꯏ ꯃꯥꯂꯦ
ꯑꯗꯨꯗꯩ ꯍꯦꯟꯅ ꯌꯥꯗꯕ꯭ꯔꯥ
ꯑꯥ
ꯑꯗꯣ ꯅꯪ ꯁꯤ ꯂꯣꯏꯕ ꯇꯥꯛꯁ ꯑꯃꯃꯨꯛ ꯔꯤꯅ꯭ꯌꯨ ꯇꯧ ꯌꯥꯗꯨꯏꯔꯣ
ꯎꯝ ꯌꯥꯅꯤ ꯉꯝꯖꯔꯗꯤ ꯑꯗꯨꯝ ꯃꯔꯤꯃꯨꯛ ꯌꯥꯕ꯭ꯔꯥ ꯈꯪꯗꯦ ꯑꯩꯁꯨ ꯑꯍꯥꯟꯕꯅꯤꯅ ꯒ꯭ꯌꯥꯟ ꯇꯥꯗꯦ
ꯃꯔꯤꯃꯨꯛ ꯃꯔꯤꯔꯛꯇꯤ ꯌꯥꯏꯌꯦꯗꯤ ꯍꯥꯏꯗꯥꯏꯅꯦ
ꯃꯔꯤꯔꯛꯇꯤ ꯌꯥꯕ ꯃꯥꯜꯂꯦ ꯏꯕꯥꯏꯅꯤꯒꯤ ꯁꯤꯅ ꯂꯣꯏꯔꯦ ꯉꯁꯤꯒꯤ ꯈꯪꯗꯦ ꯍꯥꯏꯕꯅꯤꯅꯦ ꯌꯦꯡꯖꯦ ꯍꯥꯏꯕ ꯄꯨꯟꯁꯤꯒꯤ ꯑꯍꯥꯟꯕꯅꯦ
ꯍꯧꯖꯤꯛꯀꯥꯟꯒꯤ ꯋꯦꯗ꯭ꯔꯖꯦ ꯊꯥꯏꯅꯒꯤ ꯑꯥ ꯀꯅꯣꯒꯤ ꯃꯅꯤꯄꯨꯔ ꯐꯤꯂꯝꯒꯤ ꯂꯥꯏꯔꯕꯒꯤ ꯂꯥꯏꯔꯕ ꯍꯦꯔꯣꯒꯤ ꯋꯥꯔꯤꯒ ꯂꯤꯔꯛꯇ ꯇꯧꯕ ꯃꯥꯟꯗ꯭ꯔꯣ ꯋꯦꯗꯔꯁꯦ ꯅꯨꯡꯁꯥꯒ ꯁꯥꯔꯒ
ꯃꯥꯟꯗꯦꯗ
ꯅꯨꯄꯥꯗꯨꯒꯤ ꯀ꯭ꯂꯥꯏꯃꯦꯛꯁ ꯅꯨꯄꯥꯗꯨꯒꯤ ꯀꯩꯅꯣ ꯌꯧꯁꯜꯂꯛꯄꯒꯤ ꯍꯥꯏꯗꯤ ꯇ꯭ꯨꯋꯤꯁ ꯍꯥꯏꯇꯥꯔꯦ ꯃꯥꯒꯤ ꯈꯨꯟꯗꯒꯤꯒ ꯇꯥꯟꯊꯣꯛ ꯑꯝꯗꯥꯏꯒ ꯌꯥꯝ ꯃꯥꯜꯂꯦ ꯑꯩꯗꯤ
ꯃꯥꯟꯗꯦ
ꯑꯗꯨꯁꯨ ꯒꯣꯀꯨꯜꯒꯤ
ꯃꯥꯟꯗꯦꯍꯦ
ꯃꯥꯂꯦ ꯅꯪ ꯍꯩꯇꯕꯒꯤꯅꯤ ꯐꯤꯂꯝ ꯌꯦꯡꯕ
ꯎꯝ ꯍꯣꯏ ꯏꯝꯄꯥꯎꯋꯔꯁꯇꯣ ꯄꯔꯁꯤꯗꯦꯟ ꯑꯣꯐ ꯏꯟꯗꯤꯌꯥ ꯇꯨ ꯑꯛꯁꯇ ꯁꯨꯄ꯭ꯔꯤꯝ ꯀꯣꯔꯠ ꯎꯝ ꯑꯦꯁꯄ꯭ꯂꯣꯔ ꯍꯝ
ꯅꯣꯏ ꯃꯥꯥ ꯂꯩꯕ꯭ꯔꯣ
ꯍꯣꯏ
ꯅꯣꯏ ꯆꯦ ꯂꯩꯇ꯭ꯔꯣ
ꯂꯩꯇꯦ ꯑꯩꯈꯣꯏꯒꯤ ꯊꯕꯛ ꯆꯤꯟꯕ ꯃꯤꯅꯤ
ꯑꯁ ꯆꯤꯟꯕꯅ ꯆꯤꯟꯕꯅ
ꯁꯤꯁꯤꯁꯨ ꯁꯤ ꯂꯩꯅ ꯍꯥꯏꯁꯤꯁꯨ ꯊꯕꯛ ꯅꯦ ꯇꯧꯏꯁꯦ ꯑꯗꯨ ꯌꯥꯝ ꯍꯩꯔꯦ ꯍꯥꯏꯕ ꯑꯔꯇꯤꯀꯜ ꯑꯥꯔꯇꯤꯀꯜ ꯋꯥꯟ ꯐꯣꯔꯇꯤ ꯊ꯭ꯔꯤꯁꯤ ꯀꯩ ꯍꯥꯏꯅꯣ ꯍꯥꯏꯔꯛꯑꯣ
ꯀꯩ ꯍꯥꯏꯅꯣ
ꯑꯥꯇꯤꯀꯜ ꯋꯥꯟ ꯐꯣꯔꯇꯤ ꯊ꯭ꯔꯤ
ꯑꯥꯇꯤ ꯀꯜ ꯀꯌꯥ
ꯋꯥꯟ ꯐꯣꯔ ꯊ꯭ꯔꯤ
ꯋꯥꯟ ꯐꯣꯔ ꯊ꯭ꯔꯤ
ꯍꯧꯖꯤꯛ ꯈꯨꯗꯛꯇ ꯍꯥꯏꯔꯛꯑꯣ ꯍꯥꯏꯕꯅꯤ ꯑꯃꯨꯛ ꯏꯔ ꯊꯤꯗ꯭ꯔꯁꯨ ꯌꯥꯔꯦ ꯑꯗꯨꯗꯤ
ꯈꯪꯗꯦꯅꯦ
ꯑꯩꯈꯣꯏꯗꯤ ꯁꯨꯇꯤ ꯊꯥꯏ ꯅꯣꯏꯗꯤ ꯅꯪ ꯍꯟꯗꯛ ꯑꯦꯛꯖꯥꯝ ꯗꯦꯛ ꯀꯌꯥ ꯂꯣꯏꯗꯣꯏꯅꯣ
ꯐꯣꯔꯇꯤꯟꯗꯔꯒ ꯑꯗꯨꯝ ꯂꯣꯏꯔꯝꯒꯅꯤ ꯌꯦꯡꯒꯦ ꯑꯝꯇ ꯑꯗꯨꯝ ꯌꯦꯡꯉꯦ ꯈꯪꯗꯦꯅꯦ ꯑꯩꯗꯤ ꯑꯩ ꯌꯥꯝꯅ ꯀꯤꯌꯔꯂꯦꯁ ꯑꯣꯏꯕ ꯑꯉꯥꯡꯅꯤ
ꯃꯥꯅꯦ ꯃꯥꯅꯦ
ꯃꯣꯗꯤꯐꯥꯏꯠ ꯕꯤꯑꯦ ꯎꯝ ꯏꯂꯚꯦꯟꯗ ꯂꯣꯏꯕ ꯃꯥꯜꯂꯦ ꯎꯝ ꯏꯂꯚꯦꯟꯗ ꯂꯣꯏꯗꯣꯏꯕ
ꯀꯨꯏꯗꯦꯍꯦ ꯑꯗꯨꯗꯤ ꯑꯣꯐ ꯀ ꯀꯌꯥ ꯄꯤꯗ꯭ꯔꯕ ꯃꯥꯜꯂꯦ
ꯑꯣꯞ ꯑꯃꯗꯩ ꯍꯦꯟꯅ ꯄꯤꯗꯦ ꯑꯣꯐ ꯑꯃ ꯇꯨꯗ ꯇꯧꯔꯅꯤ ꯐꯣꯔꯗ ꯑꯃꯨꯛ ꯇꯧꯔꯅꯤ ꯑꯗꯩ ꯁꯚꯦꯟꯗ ꯅꯥꯏꯟ
ꯑꯈꯣꯏꯗꯤ ꯀꯨꯞꯃꯨꯛ ꯆꯪꯉꯦ
ꯎꯝ ꯅꯣꯏꯗꯤ ꯊꯥ ꯊꯥ ꯃꯈꯥꯏꯃꯨꯛ ꯇꯧꯕ ꯃꯥꯜꯂꯦꯀꯣ
ꯎꯝ
ꯑꯣꯕ ꯌꯥꯝ ꯐꯖꯅ ꯄꯤꯌꯦꯕ ꯑꯩꯈꯣꯏ ꯑꯗꯨꯝꯕ ꯂꯩꯇꯦ ꯁꯤ ꯂꯣꯏꯔꯅꯤ ꯎꯝ ꯁꯤ ꯂꯣꯏꯔꯅꯤ ꯑꯗꯨꯒ ꯄꯥꯕꯨꯡꯅ ꯈꯦꯆꯤ ꯆꯥꯒꯦ ꯅꯍꯥꯟꯗꯣ ꯈꯦꯆꯤ ꯍꯧꯕꯗꯣ ꯆꯥꯅꯤꯡꯉꯦꯅ ꯍꯥꯏꯔꯝꯕꯅꯦ ꯗꯣ ꯈꯦꯆꯤ ꯍꯧꯕꯤꯔꯝꯃꯒꯦ ꯑꯗꯨꯒ ꯑꯩꯗꯣ ꯑꯉꯥꯡ ꯇꯨꯏꯁꯟ ꯑꯣꯖꯥꯅꯁꯨ ꯑꯦꯛꯖꯥꯝ ꯂꯣꯏꯔꯒ ꯆꯥꯛ ꯑꯃꯨꯛ ꯆꯥꯁꯦ ꯍꯥꯏ ꯆꯥꯛ ꯆꯥꯊꯣꯛꯄꯤꯔꯕ ꯄꯥꯕꯨꯡꯒꯤ ꯊꯥꯔꯝꯃꯕ ꯃꯣꯏꯖꯦ ꯅꯨꯃꯤꯠ ꯍꯨꯝꯅꯤꯁꯦ ꯌꯨꯝꯗ ꯍꯥꯏꯊꯈ꯭ꯔꯕ ꯑꯗꯨꯒ ꯑꯩꯩꯗꯣ ꯅꯨꯡꯉꯥꯏ ꯗꯤꯡꯒꯔꯒꯤ ꯃꯑꯣꯡꯗ ꯑꯝꯇ ꯇꯥꯏꯝ ꯁ꯭ꯄꯦꯟ ꯇꯧꯔꯒ ꯑꯝꯇ ꯂꯩꯔꯨꯒꯦ ꯊꯦꯡꯗꯕꯗꯨ
ꯎꯝ ꯎꯝ
ꯑꯩ ꯎꯅꯖꯗ꯭ꯔꯦ ꯏꯕꯨꯡꯉꯣ ꯅꯍꯥꯟꯃꯨꯛ ꯎꯅꯕꯗꯨꯗ ꯊꯦꯡꯅꯈꯤꯕꯗꯨꯗꯩꯩ ꯎꯅꯔ ꯍꯟꯅꯗꯛ ꯗꯦꯠ ꯍꯟꯗꯛꯇꯤ ꯀꯣꯏꯕ ꯆꯧꯁꯦꯅ ꯍꯥꯏꯕ ꯑꯩꯗꯣ ꯁꯥꯃꯟꯕꯁꯤꯗ ꯑꯩꯗꯤ ꯇꯟꯕ ꯌꯥꯝ ꯀꯣꯏ ꯆꯠꯄꯁꯦ ꯑꯩꯌꯥꯝ ꯍꯩꯅꯗꯦꯕ
ꯀꯥꯔꯗ ꯆꯠꯁꯦ ꯍꯥꯏꯌꯨꯗꯅ
ꯑꯦ ꯑꯗꯨꯑꯣꯏꯁꯨ ꯌꯥꯝ ꯁꯥꯏꯌꯦ ꯑꯩ ꯀꯣꯛ ꯉꯥꯎꯋꯦ ꯅꯨꯡꯁꯥ ꯗꯨ ꯗꯨꯗ ꯍꯦꯟꯅ ꯆꯠꯄꯨꯗꯤ ꯆꯠꯂꯦꯕ ꯆꯠꯄꯨꯗꯤ ꯆꯠꯇꯧꯕ ꯑꯗꯨ ꯑꯣꯏꯖꯨ ꯑꯦ ꯅꯨꯡꯁꯥ ꯁꯥꯔꯥ ꯒꯥꯔꯤ ꯃꯆꯥ ꯆꯠ ꯇꯥꯔꯦꯅꯦ ꯑ ꯆꯠꯂꯅꯤ ꯆꯠꯂꯁꯨ ꯈꯪꯗꯦ ꯑꯩ ꯌꯥꯝ ꯍꯩꯅꯗꯦ ꯑꯣꯝꯆꯥꯛ ꯆꯥꯛꯑꯒ ꯑꯩꯕꯨ ꯂꯋꯥꯏ ꯅꯨꯄꯤ ꯍꯥꯏꯌꯦ
ꯑꯦꯁꯤ ꯑꯦꯁꯤ ꯑꯦꯁꯤ ꯊꯥꯗꯔꯁꯨ ꯁꯥꯏꯌꯦꯅꯦ ꯑꯦꯁꯤ ꯊꯥꯔꯗꯤ
ꯊꯥꯔꯗꯤ ꯑꯩ ꯅꯥꯇꯣꯟ ꯅꯥꯏꯌꯦ ꯆꯤꯛꯑꯦ ꯅꯪ
ꯅꯥꯝ ꯁꯣꯛꯇꯣꯏꯅꯤ ꯑꯦꯁꯤꯗ ꯑꯦꯁꯤꯗ ꯅꯥꯇꯣꯟ ꯅꯥꯏ ꯑꯦꯁꯤꯗ ꯅꯇꯣꯟ ꯊꯥꯔꯣꯏ ꯂꯩꯊꯗꯣꯏꯅꯤ ꯃꯈꯥꯗ ꯑꯣꯏꯅ
ꯎꯝ ꯍꯣꯏ ꯃꯈꯥꯗꯩ ꯊꯥꯔꯛꯑꯁꯨ ꯌꯥꯏ
ꯑꯦꯁꯤꯕꯨ ꯆꯪ ꯅꯥꯇꯣꯟ ꯅꯞ
ꯑꯗꯨꯑꯣꯏꯔꯁꯨ ꯑꯗꯨꯒꯤ ꯃꯅꯝꯗꯨꯅ ꯍꯦꯟꯅ ꯀꯣꯛ ꯉꯥꯎꯋꯦ ꯍꯥꯏꯕ ꯀꯝꯐꯣꯔꯇꯦꯕꯜ ꯑꯣꯏꯗꯦꯕ ꯑꯩ ꯅꯨꯡꯁꯥ ꯁꯥꯒꯠꯂꯛꯑꯗꯤ ꯑꯩꯉꯣꯟꯗ ꯅꯪ ꯑꯩꯉꯣꯟꯗ ꯑꯥꯔꯒꯨꯃꯦꯟ ꯌꯥꯝ ꯇꯧꯔꯛꯀꯅꯣ
ꯗꯦ ꯀꯥꯔꯗꯨꯗ ꯑꯗꯨꯝ ꯇꯧꯒꯗꯕꯅꯦꯕ ꯃꯅꯝ ꯅꯨꯁꯤꯕ
ꯍꯥꯞꯀꯦꯔꯥ ꯍꯥꯞꯄꯣꯏꯒꯦꯔꯥ ꯍꯥꯞꯀꯦꯔꯥꯥ ꯍꯥꯞꯄꯣꯏꯒꯦꯔꯥ ꯍꯩꯅꯗꯦꯗꯤ ꯍꯩꯅꯗꯦ ꯍꯩꯅꯗꯦ ꯍꯩꯅꯗꯦ ꯅꯪ ꯍꯦꯛ ꯊꯥꯎ ꯅꯪꯒꯤ ꯅꯨꯄꯤ ꯃꯀꯣꯛ ꯉꯥꯎꯕꯤ ꯑꯃꯥ ꯐꯪꯉꯣ ꯍꯌꯦꯡ ꯋꯥꯥꯏ
ꯗꯞꯀꯇꯧꯒ ꯑꯁ ꯑꯦꯇꯤꯚꯥꯗꯤ ꯊꯣꯡ ꯌꯥꯔꯦ ꯅꯥꯕ ꯄꯨ ꯀꯂꯛꯄ꯭ꯔꯥ
ꯀꯠꯂꯛꯇꯦ ꯀꯩꯗꯧꯕꯩ ꯀꯜꯂꯛꯇꯣꯏꯕ
ꯈꯪꯉꯦꯗꯥ ꯏꯁ ꯅꯨꯄꯥ ꯑꯇꯣꯞꯄꯅꯒ ꯑꯝꯇ ꯍꯥꯏꯕꯤꯔꯛꯇ꯭ꯔꯕꯣ
ꯋꯥꯔꯤꯁꯦ ꯇꯥꯅꯤꯡꯗꯕꯅ ꯑꯩꯗꯤ
ꯐꯥꯔꯦ ꯐꯥꯔꯦ ꯑꯩ ꯍꯥꯏꯔꯝꯗꯣꯏꯁꯨ ꯃꯥꯟꯗꯕ ꯑꯩ
ꯎꯝ
ꯍꯌꯦꯒꯩ ꯅꯪꯒ ꯋꯥꯔꯤ ꯁꯥꯟꯅꯔꯔꯣꯏ ꯅꯪ ꯌꯥꯝ ꯆꯥꯎꯈꯠꯇꯕ ꯋꯥ ꯌꯥꯝ ꯉꯥꯡꯉꯦ
ꯍꯦꯛ ꯇꯧꯔꯥꯝꯗꯥꯏ ꯕꯥꯁꯇꯔ ꯃꯤ ꯍꯥꯏꯔꯝ
ꯁꯨꯍꯥꯏ ꯍꯥꯏꯔꯣꯏ
ꯑꯣ ꯃꯊꯪꯗ ꯄꯥꯔꯛꯄ꯭ꯔ ꯌꯦꯡꯉꯨ ꯑꯩꯅ
ꯏꯁ ꯄꯥꯏꯔꯛꯇ꯭ꯔꯁꯨ ꯌꯥꯏꯅꯥ ꯅꯪ ꯌꯥꯍꯟꯗꯕ꯭ꯔꯥ ꯌꯦꯡꯉꯨ ꯑꯩꯅ ꯀꯛꯊꯠꯍꯜꯂꯨꯒꯤꯒꯦ
ꯁꯨꯡꯍꯥꯏ ꯍꯥꯏꯔꯣꯏ
ꯑꯣ ꯐꯥꯔꯦ ꯐꯥꯔꯦ ꯑꯩ ꯄꯥꯏꯔꯔꯣꯏꯕ
ꯀꯩꯅꯣ ꯄꯨꯖꯥ ꯄꯤꯌꯥ ꯄꯨꯖꯥꯒꯤ ꯄꯨꯖꯥꯗꯣ ꯑꯩꯈꯣꯏꯒꯤ ꯁꯤꯒꯤ ꯑꯩꯈꯣꯏ ꯕꯦꯆꯔꯣ ꯃꯥꯕꯨ ꯑꯩꯈꯣꯏ ꯕꯦꯆꯔꯣ
ꯐꯥꯔꯦ ꯊꯝꯃꯨ ꯇꯔꯥ ꯁꯨꯔꯦ
ꯁꯨꯔꯕꯣ
ꯍꯣꯏ
ꯌꯥꯝ ꯊꯨꯗꯔꯣ
ꯊꯨꯅꯤ ꯊꯨꯅꯤ ꯑꯩꯒꯤ ꯋꯥꯔꯤ ꯁꯥꯟꯅꯔꯗꯤ ꯃꯇꯝ ꯈꯪꯗꯕꯅꯤ ꯎꯝ